ꯑꯥꯎ
ꯇꯥꯔꯔꯕꯣ
ꯑꯥ
ꯑꯥꯗ꯭ꯔꯣ
ꯇꯥꯏꯌꯦ ꯅꯪ ꯇꯥꯕ꯭ꯔꯣ
ꯇꯥꯏ ꯇꯥꯏ ꯑꯦ
ꯅꯪꯒꯤꯗꯤ ꯄꯤꯁꯦ ꯍꯥꯥ
ꯄꯨꯡ ꯀꯌꯥꯗ ꯇꯨꯝꯕ꯭ꯔꯣ ꯅꯪ
ꯑ ꯑ ꯐꯤꯛꯁ ꯇꯥꯏꯝ ꯂꯩꯇꯦ ꯑꯗꯨꯝ ꯇꯨꯡꯒꯤꯕꯗ ꯐꯤꯛꯁ ꯇꯥꯏꯝ ꯂꯩꯇꯦ ꯑꯗꯨꯝ ꯇꯨꯝꯅꯤꯡꯕ ꯃꯇꯝꯗ ꯇꯨꯝꯕꯅꯤ ꯍꯥꯏꯒꯤ ꯁꯂꯤꯞꯁ ꯀꯌꯥꯖꯣꯁꯦ ꯀꯔꯤ ꯍꯥꯏꯁꯤꯔ ꯈꯪꯗꯦ ꯗꯤꯁꯀ꯭ꯔꯥꯏꯞ ꯇꯧꯕ ꯉꯝꯗꯦ
ꯃꯊꯟ ꯗ ꯇꯨꯝꯃꯤꯔꯣ
ꯅꯠꯇꯦ ꯑꯩꯈꯣꯏꯗꯤ ꯍꯣꯁꯇꯦꯜꯗ ꯂꯩꯌꯦ ꯔꯃꯦꯠ ꯁꯤꯡꯁꯨꯗꯤ ꯍꯣꯏ
ꯑꯗꯨ ꯃꯊꯟꯗ ꯇꯨꯝꯈꯔꯕ
ꯃꯊꯪꯗꯤ ꯇꯨꯝꯃꯦ ꯑꯗꯨꯁꯨ ꯔꯨꯝꯃꯦꯠꯁ ꯂꯩꯌꯦ
ꯑꯩ ꯂꯥꯛ ꯑꯒꯦ
ꯌꯥꯏꯅꯤ
ꯏꯕꯥꯅꯤ ꯇꯨꯝꯃꯤꯟꯅꯕꯁꯤꯅ
ꯑꯩꯗꯤ ꯃꯤꯕꯨ ꯅꯪ ꯀꯔꯤꯍꯥꯏꯁꯤ ꯔꯥ ꯃꯤ ꯃꯤꯒ ꯇꯨꯝꯝꯕꯗꯨ ꯍꯩꯅꯗꯦ
ꯑꯦ ꯅꯪ ꯍꯌꯦꯡ ꯋꯥꯏ ꯅꯣꯏ ꯁꯋꯥꯒ ꯂꯩꯒꯗꯤ ꯇꯨꯃꯤꯟꯅꯔꯣꯏꯗ꯭ꯔꯣ
ꯑꯦ ꯈꯪꯗꯤꯌꯦ
ꯅꯣꯏ ꯈꯟꯗ꯭ꯔꯗꯤ ꯑꯩ ꯈꯪꯒꯦꯀꯣ
ꯑꯦ ꯍꯣꯏ ꯅꯪꯅ ꯈꯪꯗ꯭ꯔꯗꯤ ꯀꯅꯥꯅ ꯈꯪꯒꯦꯔꯣ
ꯑꯗꯨꯗꯤ ꯇꯨꯃꯤꯟꯅꯕ ꯇꯥꯕꯅꯦ ꯀꯩꯅ
ꯑꯣ ꯑꯗꯨꯃꯥꯏꯅ ꯇꯧꯕ꯭ꯔꯥ ꯅꯪꯒꯤ ꯗꯤꯄꯤ ꯅꯪꯒꯤ ꯗꯤꯄꯤꯗꯨꯗꯣ ꯅꯪꯒ꯭ꯔꯥ
ꯗꯤꯄꯤꯗꯨꯔꯣ
ꯍꯣꯏ
ꯑꯦ ꯀꯤꯀꯣ
ꯌꯨꯝ ꯌꯨꯨꯝ ꯄꯟꯕ ꯃꯟ ꯈꯔ꯭ꯦ
ꯌꯥꯔꯦꯍꯦ
ꯀ
ꯑꯩꯈꯣꯏ ꯀꯩꯅꯣ ꯑꯩꯈꯣꯏ ꯏꯆꯦꯁꯤꯡꯒꯤꯅꯤ ꯑꯩꯈꯣꯏ ꯏꯆꯦꯒ ꯀꯩꯅꯣꯁꯤꯡꯅꯦ ꯑꯩꯈꯣꯏ ꯀꯖꯤꯟꯈꯣꯏꯁꯤꯡꯅꯦ
ꯎ
ꯑ ꯃꯄꯥꯟ ꯂꯝꯗ ꯂꯩꯕ ꯃꯇꯝꯗꯅꯦ ꯍꯣꯃꯣ ꯃꯥꯟꯕꯥꯔꯣ
ꯑꯩꯁ ꯅꯠꯇꯦ ꯅꯠꯇꯦ ꯑꯩꯈꯣꯏꯅ ꯂꯦꯞꯄ ꯏꯁꯇꯥꯏꯜꯁꯤ ꯀꯔꯤ ꯍꯥꯏꯁꯤꯔꯥ ꯌꯨꯝ ꯄꯟꯕꯒꯨꯝꯅ ꯇꯧꯏ
ꯏꯁ ꯑꯗꯨꯝ ꯂꯦꯝꯃꯤꯟꯅ ꯕꯕꯨ ꯀꯩ ꯀꯥꯔꯦ ꯅꯪꯁꯨ ꯑꯗꯨ ꯄꯥꯒ ꯂꯦꯝꯃꯤꯟꯅꯩꯁꯦ ꯅꯪꯁꯨ ꯌꯨꯝ ꯄꯥꯜꯂꯦ ꯑꯩ ꯍꯥꯏꯔꯁꯦ ꯌꯥꯈꯔꯣ
ꯅꯠꯇꯦ ꯑꯉꯥꯡꯁꯨ ꯂꯩꯕꯒꯤꯅꯤ ꯀꯔꯤꯔꯣ ꯑꯉꯥꯡꯁꯨ ꯌꯥꯎꯕꯒꯤ
ꯃꯆꯥꯅꯦ ꯑꯗꯨꯗꯤ
ꯑꯗꯨꯒꯤꯅꯤ ꯍꯥꯏꯕꯁꯦ
ꯍꯧꯖꯤꯛ ꯃꯥ ꯑꯩꯈꯣꯏꯗ ꯐꯨꯠꯇꯣ ꯀꯥꯞꯕꯤꯗꯣ ꯑꯩꯈꯣꯏ ꯄꯨꯅ ꯀꯥꯔꯞꯄꯤꯅꯤ
ꯑꯥ
ꯎꯝ ꯑꯁ ꯐꯖꯗꯕꯅꯦ ꯊꯤꯕꯅꯦ ꯅꯦꯝꯁꯨ ꯅꯦꯝ ꯄꯤꯛꯇ꯭ꯔꯨꯅꯦ
ꯑ ꯌꯥꯗ ꯀꯩꯗꯦ
ꯎꯝ ꯊꯤꯕꯅꯤꯅꯥ ꯀꯣ ꯀꯩꯁꯨ ꯀꯥꯏꯔꯝꯃꯣꯏ ꯍꯧꯖꯤꯇꯤ
ꯑꯆꯥ ꯌꯥꯔꯦ ꯀꯅꯥꯅ ꯊꯤꯑꯦ ꯍꯥꯏꯕ꯭ꯔꯣ ꯑꯩꯈꯣꯏꯅ ꯍꯦꯟꯅ ꯊꯤꯕꯅꯤ ꯀꯔꯤꯔꯣ
ꯅꯪ ꯋꯥꯈꯜꯗ ꯊꯤꯔꯤꯉꯩ ꯁꯤ ꯅꯨꯄꯥꯁꯦ
ꯑꯦ ꯑꯗꯨꯃꯥꯏꯅ ꯈꯟ ꯑꯗꯨꯃꯥꯏꯅ ꯊꯤꯡ ꯇꯧꯗꯤ ꯍꯩꯕ ꯉꯝꯗ꯭ꯔꯦ
ꯎꯝ ꯐꯩ ꯐꯩ ꯃꯥꯏ ꯈꯟꯗ꯭ꯔꯗꯤ ꯑꯩꯗꯤ ꯈꯜꯂꯅ ꯆꯔꯦ ꯈꯜꯂꯤ ꯄ ꯈꯜꯂꯤꯅ ꯑꯃꯨꯛ
ꯍꯝ
ꯐꯣꯟꯒ ꯇꯧꯔꯛꯑꯔꯣꯏꯗ꯭ꯔꯥ ꯈꯜꯂꯤꯅꯦꯗꯤ
ꯑ
ꯑꯁ ꯁꯌꯦꯡ ꯑꯣꯐ ꯂꯩ ꯍꯥꯏꯕ
ꯍꯣꯏ
ꯑꯣ ꯂꯥꯏꯔꯤꯛ ꯀꯟ ꯄꯥ ꯇꯥꯔꯦꯅꯦ ꯑꯗꯨꯗꯤ ꯍꯥꯏꯌꯦ
ꯍꯣꯏ ꯑꯗꯨꯃꯥꯏꯅ ꯇꯧꯕ ꯇꯥꯔꯦ
ꯄꯔ ꯄꯔꯡ ꯋꯥ ꯃꯤ ꯑꯣꯐꯤꯁꯥꯔ ꯑꯣꯏꯔꯀꯥꯟꯗ ꯅꯤꯡꯁꯤꯡꯕꯤꯌꯒ
ꯑꯩ ꯑꯣꯐꯤꯁꯔꯁꯤ ꯑꯣꯏꯔꯣꯏꯗ
ꯑꯣꯏꯗ꯭ꯔꯁꯨ ꯃꯤ ꯑꯣꯏꯗ꯭ꯔꯁꯨ ꯑꯗꯨꯝ ꯃꯤꯁꯤꯡꯕꯤ
ꯅꯤꯡꯁꯤꯡꯒꯅꯤ
ꯑꯁ ꯊꯥꯏꯅꯒꯤ ꯃꯇꯝꯗꯨꯗ ꯆꯤꯡꯃꯤ ꯅꯨꯄꯥ ꯑꯃ ꯐꯣꯟꯒꯠꯔꯤ ꯇꯣꯏꯅ ꯁꯥꯟꯅꯈꯤꯕꯅꯤ ꯍꯥꯏꯕꯗ ꯅꯪ ꯈꯪꯅꯕꯁꯨ ꯂꯩꯔꯕꯅꯤꯗꯅ ꯍꯥꯏꯗꯤ ꯆꯤꯡ ꯃꯤꯁꯤꯡꯕꯨ ꯅꯃꯥꯟꯅꯕ ꯅꯃꯥꯟꯅꯕꯤ ꯑꯩꯈꯣꯏ
ꯑꯩꯈꯣꯏꯒꯤ ꯍꯣꯁꯇꯦꯜꯁꯨ ꯃꯤ ꯑꯃ ꯂꯩꯕ ꯃꯤ ꯑꯃꯔꯥ ꯑꯅꯤ ꯂꯩꯕꯒꯨꯝ ꯇꯧꯋꯦ
ꯎꯥ
ꯑ
ꯑꯣ ꯑꯗꯨꯃꯥꯏꯅ ꯀꯩꯅꯣ ꯇꯧ ꯇꯤꯟꯅꯔ ꯇꯤꯟꯅꯔꯒ ꯁꯥꯁꯨ ꯈꯪꯅꯔ ꯑꯣ ꯀꯨꯝꯍꯩꯗꯤ ꯌꯥꯎꯕ ꯐꯪꯉꯕꯣ ꯑꯩꯈꯣꯏꯒꯤ
ꯍꯥꯥ
ꯀꯨꯝꯍꯩꯗꯤ ꯌꯥꯎꯕ ꯐꯪꯉꯕ ꯑꯩꯈꯣꯏꯕꯨ
ꯀꯨꯝꯍꯥꯏꯗꯤ ꯀꯔꯤꯔꯣ
ꯈ꯭ꯔꯤꯁꯃꯥꯁ ꯀꯨꯝꯕ
ꯈ꯭ꯔꯤꯁꯃꯁ ꯍꯗ
ꯌꯥꯕ ꯐꯪꯉꯕꯕꯅ
ꯀꯩꯗ
ꯈꯪꯗꯦ ꯅꯪ ꯀꯥꯏꯗ ꯅꯠꯇ꯭ꯔꯣ ꯀꯩ ꯖꯥꯇꯤꯅꯣ ꯅꯪꯕꯨ
ꯑꯩꯔꯣ ꯅꯪꯒꯤ ꯖꯇꯤꯅꯤꯅ ꯆꯞ ꯃꯅꯕꯅꯤ
ꯑꯁꯤ ꯃꯩꯔꯥ
ꯅꯠꯇꯦ ꯅꯪ
ꯑꯩ ꯉꯥꯏꯕꯀꯣ
ꯀ ꯀꯥꯥꯎꯕ ꯀꯥꯋꯦ
ꯀꯦꯔꯤ ꯀꯥꯎꯈ꯭ꯔꯤꯕ꯭ꯔꯣ
ꯑꯦ ꯅꯪ ꯀꯩꯅꯣ ꯑꯣꯏꯝꯅꯤꯗ ꯑꯩꯈꯣꯏ ꯖꯥꯠꯇꯤ ꯅꯠꯇꯦꯗ
ꯀꯦꯔꯤ ꯃꯟꯕ꯭ꯔꯣ
ꯀꯩꯅꯣ ꯑꯣꯏꯔꯕꯝꯅꯤꯗ ꯑꯩꯈꯣꯏ ꯖꯥꯇꯤꯗꯤ ꯅꯠꯇꯦꯅ ꯈꯪꯉꯦ
ꯑꯗꯨꯗꯤ ꯀꯔꯤ ꯃꯥꯟꯕ꯭ꯔꯣ ꯍꯥꯏꯔꯒ
ꯂꯦꯡꯉꯩꯗꯤ ꯂꯦꯡꯕꯩꯁꯨ ꯅꯠꯇꯦ ꯌꯦꯃꯩ ꯑꯣꯏꯔꯣꯏ
ꯄꯔꯔꯣꯏ ꯑꯩꯒꯤ ꯑꯩꯒꯤ ꯆꯍꯤꯗꯤ ꯑꯦꯛꯖꯦꯛꯅ ꯒꯦꯁ ꯇꯧꯋꯦ ꯍꯧꯖꯤꯛꯁꯦ ꯇ꯭ꯔꯥꯏꯞꯁꯦ ꯀꯃꯥꯏꯅ ꯈꯪꯉꯦꯔ ꯏꯪꯁꯦ
ꯑꯩ ꯂꯦꯡꯉꯩꯗꯤ ꯅꯠꯇꯦꯕ
ꯑꯗꯨꯗꯤ
ꯎꯝ ꯇꯠꯇ ꯀꯔꯣ
ꯈꯪꯗꯦ
ꯖꯦ ꯃꯩ
ꯎ ꯍꯨꯝ
ꯀꯩ ꯑꯣꯏꯁꯤꯔ ꯅꯪ ꯅꯪ ꯃꯤꯡꯁꯦ ꯁꯤꯁꯤ ꯂꯥꯎꯕꯅꯤꯅꯀꯣ ꯈꯥꯡꯪꯗ꯭ꯔꯒ
ꯎ ꯍ
ꯇꯥꯏꯩꯅ
ꯀꯩꯁꯨ ꯅꯠꯇꯦ
ꯀꯩꯁꯅꯠꯇꯦ
ꯍꯣꯏ ꯑꯗꯨꯝ ꯅꯛꯅꯤꯡꯕꯅꯤꯗ
ꯅꯪꯒꯤ ꯃꯤꯡꯁꯦ ꯅꯪꯒꯤ ꯖꯥꯇꯤ ꯃꯤꯡꯁꯦ ꯀꯩꯁꯨ ꯅꯠꯇꯦ
ꯑꯍꯥ ꯑꯅꯒꯤ ꯆꯤꯟ ꯇꯥꯔꯁꯦ ꯖꯥꯇꯤꯁꯦ ꯀꯔꯤꯁꯨ ꯅꯠꯇꯦ ꯍꯥꯏ ꯀꯔꯤ ꯂꯝꯗꯒꯤ ꯂꯥꯛꯑꯖꯥꯠꯔꯣ ꯈꯪꯗꯦ
ꯀꯤꯕꯨ ꯀꯤꯌꯦꯦ ꯑꯩꯁꯦ ꯋꯥꯔꯤ ꯁꯥꯔꯁꯤꯕ ꯃꯤꯅꯤ ꯃꯤꯅꯤꯀꯣ ꯍ ꯍꯣꯔꯦꯟꯒ ꯑꯩ ꯇꯨꯝꯂꯀꯥꯟꯗ ꯇꯝꯅꯔꯗꯤ ꯂꯣꯏꯔꯦꯕꯩ ꯇꯟꯅ ꯑꯩ ꯅꯪ ꯁꯝꯗ ꯄꯦꯛ ꯃꯊꯦꯟꯁꯤꯔꯣ ꯍꯥꯏꯗꯤ ꯇꯧꯅꯕꯣ ꯇꯧꯅꯕꯣ ꯑꯩꯗꯤ ꯂꯥꯏ ꯑꯣꯏꯒꯦꯔꯥ ꯀꯩ ꯑꯣꯏꯒꯦꯔꯥ ꯑꯗꯨꯝ ꯐꯨꯊꯒꯅꯤ
ꯑꯣ ꯐꯣꯇꯣꯁꯨ ꯊꯥꯕꯤꯒꯦꯔꯥ ꯑꯗꯨꯒꯨꯝꯅ ꯂꯩꯕꯁꯤꯡꯗꯣ
ꯑꯩꯗꯤ ꯂꯥꯏꯕꯨ ꯑꯗꯨꯝ ꯑꯃꯔ ꯊꯦꯡꯅꯔꯒ ꯉꯥꯡꯅꯈ꯭ꯔꯕꯅꯤ ꯃꯤꯅꯤ ꯑꯩꯈꯣꯏꯗꯤ
ꯍꯥꯥ
ꯑꯃꯅ ꯊꯦꯡꯅꯔꯒ ꯉꯥꯡꯅꯈ꯭ꯔꯕ ꯃꯤꯅꯦꯕ ꯑꯩꯈꯣꯏꯗꯤ
ꯎ
ꯆꯤꯡꯗꯗꯤ ꯂꯥꯏ ꯌꯥꯝ ꯂꯩꯅ
ꯎ
ꯑꯗꯨꯝ ꯊꯦꯡꯅꯔꯒ ꯂꯝꯕꯤꯗ ꯆꯠꯄ ꯈꯦꯠꯅ ꯊꯦꯡꯅꯔꯒ ꯏꯟꯟꯅꯔꯤꯔ ꯏꯟꯟꯅꯔꯥꯕꯅꯤꯈꯣꯏꯗꯤ
ꯑꯣ
ꯂꯥꯛꯑꯒ ꯈꯟꯅꯕ ꯃꯤꯅꯦꯈꯣꯏꯗꯤꯉꯣ ꯇꯧꯕ ꯌꯥꯏꯅ ꯄꯨꯡꯇꯥꯎ ꯇꯧꯔꯨꯅꯨ ꯎꯁꯤꯠꯇꯕ ꯇꯧꯅꯨ
ꯀꯔꯤꯅ
ꯀꯔꯦꯒ ꯇꯝ ꯇꯝꯂꯗꯤꯦ ꯃꯅꯤꯡ ꯂꯣꯟꯅ ꯀꯩ ꯀꯥꯎꯗꯣꯏꯅꯦ ꯃꯅꯤꯡꯔꯣꯝꯗ ꯎ ꯃꯅꯤꯡ ꯂꯔꯣꯡꯅ ꯀꯥꯎꯔꯅꯤ ꯑꯗꯨꯒ ꯃꯥ ꯂꯨꯈꯝꯗ ꯑꯃ ꯊꯥꯔꯅꯤ
ꯑ
ꯎ
ꯑꯩꯁꯦ ꯆꯥꯏꯅꯤꯁꯅꯤ ꯀꯔꯤꯔꯣ ꯅꯪ ꯈꯪꯗꯦ ꯍꯧꯖꯤꯛ ꯐꯥꯎꯁꯨ ꯆꯥꯏꯅꯤꯁꯅꯤ ꯀꯔꯤꯔꯣ
ꯑꯗꯨ ꯂꯣꯟ ꯉꯥ ꯂꯥꯛꯑꯣꯅꯦ
ꯍꯥ
ꯏ ꯇꯥꯛꯛꯇꯔꯦ ꯕꯤꯃꯔ ꯏꯀꯥꯏꯔ ꯈꯥꯉꯨꯍꯦ
ꯑ
ꯑꯗꯨꯒꯨꯝꯕ ꯃꯤ ꯑꯣꯏꯅꯤꯡꯕ꯭ꯔꯣ
ꯍꯣꯏ
ꯑꯣꯏꯅꯤꯡ ꯏꯗꯤꯦ ꯁꯤꯗ ꯂꯩꯔꯅꯨ ꯃꯄꯥꯟꯗ ꯑꯃ ꯆꯠꯂꯣ ꯨꯡꯄꯥꯥꯜꯂ ꯆꯜꯂꯑꯣ
ꯀꯔꯤꯒꯤ
ꯃꯄꯥꯥꯟ ꯂꯝꯗ ꯂꯩꯕ ꯃꯇꯝꯗ ꯃꯤꯌꯥꯝꯁꯤꯡꯅ ꯑꯁ ꯑꯥꯗꯒꯤ ꯂꯥꯄ ꯃꯤꯅꯤ ꯍꯥꯏꯅꯕ ꯐꯣꯇꯣ ꯀꯥꯞ ꯀꯥꯞ ꯏꯉꯅꯦ
ꯑꯦ ꯁꯤꯦꯂꯤꯕ꯭ꯔꯤꯇꯤꯁꯒꯨꯝꯅꯁꯨ ꯇꯔꯦ ꯍꯥꯏ
ꯑꯥ ꯑꯁ ꯑꯗꯨꯝ ꯂꯥꯛꯇ ꯍꯥꯏꯗꯤ ꯃꯌꯥꯝꯁꯤꯅꯦ ꯃꯨꯣꯏꯗ꯭ꯔꯥ ꯑꯩꯈꯣꯏꯁꯨ ꯃꯨꯋꯦ ꯑꯗꯨꯕꯨ ꯃꯌꯥꯝ ꯃꯔꯛꯇꯗꯤ ꯑꯩꯈꯣꯏ ꯉꯧꯋꯤꯗꯅ ꯑꯗꯨꯗ ꯂꯩ ꯑꯁ ꯑꯗꯨꯒꯤ ꯃꯇꯝꯗꯗꯤ ꯑꯩ ꯏꯁꯥꯁꯦ ꯑꯁ ꯐꯣꯟ ꯂꯅ ꯋꯥꯀꯜꯖꯔꯅꯤ
ꯎꯝ ꯇꯪꯗꯤ ꯑꯥꯗ ꯌꯥꯝ ꯌꯥꯎꯈ꯭ꯔꯦ ꯍꯥꯏ
ꯎꯝ ꯑꯗꯨ ꯅꯨꯃꯤꯠꯇ ꯂꯣꯇꯁ ꯇꯦꯝꯄꯜ ꯇꯦꯝꯄꯜ ꯂꯣꯇꯁ ꯇꯦꯝꯄꯜ ꯆꯄꯅꯤꯕꯔꯕ ꯑꯅꯦ ꯏꯃꯥꯟꯅꯕꯤ ꯑꯅꯤ ꯌꯥꯎꯔꯦ ꯏꯃꯥꯟꯅꯕ ꯑꯃ ꯑꯩꯈꯣꯏ ꯏꯄꯨ ꯑꯩꯈꯣꯏ ꯏꯅꯦ ꯑꯩꯈꯣꯏ ꯐꯦꯃꯤꯂꯤ ꯆꯞꯃꯤꯕ
ꯑꯥ
ꯑ ꯑꯗꯨꯗ ꯆꯥꯝ ꯍ ꯑꯁ ꯑꯣꯖꯥꯁꯤꯡꯁꯤ ꯃꯤꯗꯤ ꯈꯔꯗꯤ ꯐꯩꯌꯦ ꯈꯔꯗꯤ ꯑꯁ ꯁꯥꯊꯤꯌꯦ
ꯎ
ꯃꯇꯝ ꯃꯇꯝꯒꯤ ꯃꯤ ꯃꯤ ꯑꯣꯏꯇꯥꯔꯅꯤꯗ ꯎꯝ ꯄꯨꯛꯁꯦ ꯅꯥꯔꯤ ꯅꯥꯔꯤ ꯇꯧꯏꯍꯦ ꯀꯩ ꯂꯣꯏꯖꯥꯔꯥ ꯈꯪꯗꯦ
ꯈꯪꯗꯦ ꯑꯉꯥꯡꯅ ꯏꯈ꯭ꯔꯕ꯭ꯔꯣ
ꯍꯥꯥ
ꯑꯉ ꯂꯩꯈꯔꯤꯕ꯭ꯔꯣ
ꯑꯪꯗꯁ ꯂꯥꯏꯖꯔꯥꯒꯝ ꯊꯩꯒ ꯑ ꯆꯦꯛꯀꯞ ꯇꯧꯕꯁꯦ ꯁꯦꯔ ꯈꯪꯗꯦ ꯍꯌꯦꯡ ꯌꯦꯡꯕꯤꯌꯣ ꯆꯦꯛꯀꯞ ꯆꯠꯁꯦ
ꯌꯥꯏꯌꯦ ꯌꯥꯏꯌꯦ
ꯗꯣꯀꯇꯔꯅꯥ ꯍꯪꯉꯥ ꯀꯥꯟꯗꯗꯤ ꯅꯪ ꯑꯣꯏꯅꯥ ꯄꯣꯛꯇꯣꯏꯔꯣ ꯑꯩꯉꯣꯟꯗ ꯍꯪꯉꯛꯑꯅꯤ
ꯑꯩꯗꯤ ꯍꯣꯏ ꯃꯥꯅ ꯃꯥꯅ ꯑꯩꯕꯨ ꯇꯧꯕꯅꯤ ꯍꯥꯏꯔꯛꯅꯤ
ꯑꯣ
ꯑꯩꯅ ꯇꯧꯕꯤ ꯑꯩꯅ ꯇꯧꯕꯤꯈꯤꯕꯗꯨꯕꯨ ꯑꯩꯉꯣꯟꯗ ꯇꯧꯕ ꯑꯣꯏꯅ ꯇꯥ ꯌꯥꯏ ꯇꯧꯕꯅꯤ ꯑ